ꯇꯥꯔꯕꯣ ꯇꯥꯏꯦꯗ
ꯎꯝ ꯑꯃꯨꯛ ꯑꯃꯨꯛ ꯅꯨꯡꯉꯥꯏꯇꯦ
ꯃꯣꯏ ꯑꯗꯨ ꯑꯁ ꯑꯗꯨꯝ ꯇꯧꯕ ꯃꯥꯂꯦꯗ ꯑꯗꯨꯃꯥꯏꯅ ꯑꯩꯈꯣꯏ ꯈꯛꯇꯒꯤ ꯋꯥ ꯅꯠꯇꯦ ꯃꯤ ꯂꯣꯏꯅꯃꯛ ꯇꯧꯕ ꯃꯥꯜꯂꯤ
ꯇꯧꯅꯕ ꯃꯥꯜꯂꯦ ꯑꯗꯨꯏꯁꯨ ꯌꯥꯖꯔꯅꯤ ꯅꯪꯗꯤ ꯍꯧꯖꯤꯛ ꯉꯁꯤꯒꯤꯗꯤ ꯆꯥꯛ ꯆꯥꯔꯕ ꯆꯥꯔꯣꯏꯗ꯭ꯔꯣ
ꯆꯥꯔꯦ ꯑꯩ ꯆꯥꯛꯇꯣ ꯑ ꯆꯥꯛ ꯇꯣꯛꯄꯗ ꯉꯥꯏꯔꯤ
ꯑꯣ ꯅꯪꯗꯤ ꯀꯅꯥ ꯀꯅꯥ ꯆꯥꯃꯤꯟꯅꯒꯦ ꯅꯣꯏ ꯃꯤꯒ ꯆꯥꯃꯤꯟꯅꯕꯔꯣ
ꯆꯥꯗꯦ ꯏꯇꯣꯝꯗ ꯆꯥꯏ ꯍꯧꯖꯤꯛ ꯇꯤ
ꯑꯣ
ꯑꯩꯗꯤ ꯃꯣꯏꯒ ꯆꯥꯥꯗꯦ ꯑꯩ ꯑꯩꯒꯤ ꯍꯥꯟꯅꯒꯤ ꯏꯃꯥꯟꯅꯕꯤꯗꯣ
ꯎꯝ
ꯃꯥ ꯉꯥꯁꯥꯏ ꯇꯣ ꯃꯥ ꯌꯨꯝ ꯆꯠꯈꯤꯕꯒꯤ ꯏꯇꯣꯝ ꯆꯥꯏ ꯍꯧꯖꯤꯛ
ꯎꯝ ꯅꯨꯡꯉꯥꯏꯇꯕꯅꯤ ꯑꯗꯨꯃꯥꯏꯅ ꯃꯇꯣꯝ ꯃꯇꯣꯝ ꯂꯩꯍꯧꯕꯗꯣ
ꯑꯥꯎ ꯃꯥꯁꯨ ꯑꯩ ꯆꯪꯉꯀꯥꯟꯗ ꯇꯧꯐꯝ ꯈꯪꯗꯕ ꯑꯩꯁꯨꯃꯥꯟꯖꯉꯀꯥꯟꯗ ꯇꯧ ꯈꯪꯗꯦ
ꯑꯗꯨꯅ ꯆꯠꯈ꯭ꯔꯒꯗꯤ ꯄꯨꯂꯞ ꯆꯠꯈꯤꯕ ꯑꯃ ꯐꯩꯌꯦꯕ ꯅꯠꯇ꯭ꯔꯗꯤ ꯑꯃꯃꯝ ꯂꯩꯍꯧꯕ ꯌꯥꯝ ꯇꯟꯕꯅꯦ ꯑꯩꯁꯨ ꯑꯩꯒꯤ ꯑꯃꯗꯣ ꯆꯠꯈ꯭ꯔꯀꯥꯟꯗꯗꯤ ꯑꯩꯁꯨ ꯕꯤꯠ ꯌꯥꯎꯗꯦ ꯃꯥꯁꯨ ꯌꯥꯎꯔꯝꯒꯗ ꯌꯥꯎꯔꯝ ꯪꯗꯦ ꯃꯥꯗꯤ ꯑꯗꯨꯝ ꯆꯂꯕ ꯑꯩꯅ ꯂꯩꯍꯧꯕ ꯃꯇꯝ ꯃꯥꯅ ꯂꯩꯍꯧꯕ ꯄꯥ ꯌꯥꯎꯗꯅꯤ
ꯑꯧ ꯃꯥꯅꯤ ꯌꯥꯝ ꯆꯠꯀꯂꯦ ꯃꯌꯨꯝꯗ
ꯆꯂꯔꯣ ꯆꯠꯅ ꯆꯂ ꯏꯔ ꯃꯥꯁꯤ ꯀꯔꯤ ꯂꯥꯏꯅ ꯁꯥꯕ ꯃꯤꯅꯣꯉꯣꯟꯗꯤ ꯑꯗꯨꯝ ꯆꯠꯅꯒ ꯂꯩꯌꯦ ꯃꯁꯥ ꯉꯝꯗꯦ ꯈꯔ ꯍꯥꯏ ꯑꯗꯨ ꯉꯝꯗꯦ ꯈꯔ ꯍꯥꯏ ꯇꯧꯔꯒ ꯃꯥꯒ ꯂꯩꯃꯤꯟꯅꯕꯗꯨꯁꯨꯅꯦ ꯉꯁꯤ ꯀ꯭ꯔꯃꯂ ꯂꯥꯏꯠ
ꯄꯨꯡꯈꯪꯒꯤ
ꯆꯠꯈ꯭ꯔꯕ ꯃꯥꯜꯂꯦ ꯂꯩꯇꯦ ꯑꯗꯣ ꯑꯩꯈꯣꯏꯁꯨ ꯈꯪꯗ꯭ꯔꯤ ꯈꯪꯗꯕꯅꯤꯅ ꯍꯤꯟꯖꯥꯡꯗꯣ ꯃꯥꯒ ꯂꯩꯃꯤꯟꯅꯕꯗꯨꯒ ꯇꯤꯟꯅꯕ ꯑꯃ ꯂꯩꯇ꯭ꯔꯥ ꯑꯩꯈꯣꯏꯒ ꯁꯤ ꯂꯩꯕꯗꯣ
ꯎꯝ
ꯑꯗꯨꯗꯨꯒ ꯃꯣꯏꯕꯥꯅꯤꯒꯤ ꯏꯟꯖꯥꯡꯗꯨꯁꯨ ꯑꯩꯅ ꯂꯧꯁꯜꯂꯨꯔꯕ
ꯎꯝ
ꯑꯗꯨꯒ ꯂꯧꯁꯤꯜꯂꯒ ꯑꯩꯈꯣꯏ ꯑꯩꯈꯣꯏ ꯑꯅꯤꯒꯤꯁꯨ ꯂꯧꯁꯤꯜꯂꯦ ꯃꯣꯏꯕꯥꯅꯤꯒꯤꯁꯨ ꯂꯧꯁꯜꯂꯑꯦ ꯑꯗꯨ ꯂꯧꯁꯤꯜꯂꯒ ꯌꯥꯧꯁꯜꯂꯗꯤ ꯃꯣꯏꯗꯣ ꯍꯤꯟꯖꯥꯡꯗꯣ ꯌꯥꯝꯃꯦꯅ ꯑꯗꯨꯒ ꯑꯁꯤ ꯃꯃꯥꯡꯒꯤ ꯍꯣꯏ ꯑꯩꯈꯣꯏꯒ ꯇꯤꯟꯅꯕ ꯂꯩꯌꯦꯕ ꯃꯃꯥꯡꯒꯤꯗ ꯑꯗꯨꯗꯣ ꯑꯩꯅ ꯃꯣꯏꯗꯨꯗꯤ ꯆꯥꯛ ꯄꯤꯗꯦꯕ
ꯎꯝ
ꯑꯩꯒꯤ ꯊꯣꯡꯅꯕꯗꯨꯁꯨ ꯃꯥꯅ ꯂꯧꯈꯤꯕ ꯈꯔꯅꯤ ꯃꯃꯥꯡꯗ ꯑꯗꯨꯃꯥꯏꯅ ꯇꯧꯕꯒꯤ ꯃꯥꯁꯨ ꯇꯥꯛꯄꯤꯗꯕꯒꯤ ꯉꯁꯤꯗꯨꯁꯨ ꯃꯥꯁꯨ ꯑꯩꯈꯣꯏꯒ ꯊꯕꯛ ꯆꯠꯃꯤꯟꯅꯕꯗꯒꯤ ꯋꯥꯔꯦꯅ ꯍꯥꯏꯕ
ꯎꯝ
ꯋꯥꯕꯒꯤ ꯃꯥꯗꯣ ꯈꯔ ꯍꯟꯖꯥꯡꯗꯨꯁꯨ ꯊꯣꯡꯅꯤꯡꯗ꯭ꯔꯦ
ꯑꯗꯨ ꯄꯤꯕꯤꯈꯔꯦ
ꯑ ꯑꯗꯨ ꯑꯩꯅ ꯑꯅꯤ ꯑꯅꯤ ꯂꯧꯕꯗꯨꯒꯤ ꯑꯅꯤꯗꯣ ꯄꯤꯈꯔꯦ ꯑꯩꯅ ꯂꯥꯛꯑꯣꯅ ꯍꯧꯔꯦ ꯑꯗꯨꯗꯨꯒ ꯁꯤꯒꯤ ꯀꯩꯅꯣꯗ ꯄꯤꯈ꯭ꯔꯦ
ꯏꯟꯁꯥꯡꯗꯣ ꯈꯔꯗꯤ ꯂꯦꯝꯕ ꯃꯥꯜꯂꯦ ꯦꯅꯦꯅꯅꯦꯀꯣ ꯃꯌꯥꯝ ꯄꯨꯔ ꯆꯠꯈꯤꯌꯦ ꯑꯔꯦꯝꯕꯗꯣ ꯑꯩꯅ ꯉꯁꯥꯏ ꯍꯜꯂꯛꯄꯒꯤ ꯑꯩꯈꯣꯏꯅꯤꯗꯣ ꯊꯦꯡꯅꯩꯌꯦꯕ
ꯎꯝ
ꯃꯥꯅ ꯀꯦꯟ ꯑꯆꯧꯕ ꯑꯃ ꯄꯨꯔꯛꯑꯦꯕ
ꯃꯣꯏꯗꯤ ꯑꯆꯧꯕ ꯃꯤ ꯑꯃꯒꯤ ꯆꯥꯛ ꯄꯤꯖꯕꯩ ꯇꯥꯏꯞꯇ ꯇꯧꯔꯦ ꯃꯌꯨꯝꯗꯒ ꯄꯨꯕꯁꯦ ꯑꯃ ꯑꯇꯣꯞꯄ ꯑꯇꯣꯞꯄ ꯑꯇꯣꯞꯄꯒꯤ ꯅꯤꯅꯦ ꯑꯃ ꯂꯥꯛꯑꯝꯃꯦꯕ ꯁꯤꯗ
ꯎꯝ
ꯑꯩꯈꯣꯏꯗꯣ ꯃꯥꯏ ꯒꯥꯔꯤꯗꯣ ꯍꯧꯖꯤꯛꯀꯤꯅꯦꯅꯦꯗꯣ ꯑꯩꯈꯣꯏꯅꯦꯅꯦꯗꯣ ꯃꯥꯏ ꯒꯥꯔꯤꯗꯣ ꯄꯨꯔꯒ ꯑꯩꯒ ꯂꯩꯃꯤꯟꯅꯕ ꯑꯁꯣꯂꯣꯝ ꯒꯤ ꯑꯃ ꯂꯩꯃꯤꯟꯅꯕ ꯈꯔ ꯄꯤꯛꯄꯗꯣ ꯃꯥꯒ ꯃꯥꯒ ꯑꯩ ꯈ꯭ꯣꯏꯋꯥꯅꯤꯁꯦ ꯃꯥꯒꯤ ꯐꯨꯏꯠ ꯂꯧꯕꯒꯤ ꯃꯐꯝ ꯑꯃꯗ ꯆꯠꯂꯦꯕ ꯃꯥꯒꯤ ꯍꯧꯅꯕꯗꯣ ꯋꯥꯏꯑꯕ ꯑꯗꯣ ꯋꯥꯏꯕꯗ ꯑꯗꯨꯗ ꯑꯩꯅ ꯑꯩꯈꯣꯏꯅ ꯑꯍꯥꯟꯕꯗ ꯋꯥꯏꯒꯁꯦ ꯃꯥꯁꯦ ꯌꯥꯔꯛꯇꯦ ꯁꯥꯎꯕ ꯁꯥꯎꯔꯛꯑꯦꯕ ꯈꯪꯕ꯭ꯔꯥ ꯑꯗꯩ ꯀꯣꯟꯅ ꯀ ꯍꯥꯡꯗꯦ ꯈꯣꯠꯇꯦ ꯇꯧꯕꯗꯨꯒꯤ ꯃꯉꯣꯟꯗ ꯂꯧꯔꯤ ꯑꯗꯨꯒ ꯂꯧꯔꯒ ꯆꯠꯂꯦꯕ ꯑꯩꯈꯣꯏꯁꯦ ꯆꯠꯄ ꯀꯥꯟꯗꯨꯗ ꯃꯥꯒꯤ ꯃꯥꯒꯤ ꯊꯕꯛ ꯀꯩꯀꯥ ꯂꯣꯏꯅꯃꯛ ꯇꯧꯔ ꯍꯜꯂꯛꯏ ꯍꯜꯂꯛꯑꯒ ꯑꯇꯣꯞꯄ ꯃꯐꯝꯗꯒꯤ ꯑꯃ ꯅꯤꯅꯦ ꯑꯃ ꯂꯥꯛꯑꯦ
ꯎꯝ
ꯒ ꯃꯥꯅ ꯑꯩꯈꯣꯏꯒꯤꯗꯣ ꯀꯩ ꯊꯣꯡꯒꯦꯅ ꯍꯪꯉꯦꯕ ꯑꯗꯨꯗꯨ ꯑꯁꯥ ꯊꯣꯡꯉꯦ ꯍꯣꯠꯦꯜꯗꯣ ꯈꯪꯕ ꯃꯥꯜꯗ ꯀꯣꯟꯅ ꯃꯥꯒꯤꯁꯨ ꯂꯧꯈꯤꯒꯦ ꯀꯅꯥ ꯇꯥꯒꯦ ꯈꯣꯠꯀꯦ ꯀꯥꯏꯅ ꯇꯧꯕ ꯕꯅꯦꯕ ꯑꯗꯨ ꯑꯩꯈꯣꯏ ꯁꯤꯗ ꯂꯩꯕꯅꯤꯅꯦ ꯑꯃꯗꯨꯅ ꯈꯪꯗꯦ ꯈꯪꯗꯦ ꯅꯣꯏ ꯍꯥꯏꯅꯧꯁꯨꯧ ꯐꯠꯅꯧ ꯀꯥꯏꯅ ꯇꯧꯔꯤꯕꯅꯤ ꯏꯁꯧ ꯌꯥꯝ ꯂꯥꯡꯉꯤ ꯈꯣꯠꯂꯤ ꯀꯥꯏꯅ
ꯎꯝ ꯃꯣꯏꯗꯤ ꯍ ꯑ ꯑꯉꯥꯡꯈꯩꯒꯤꯗ ꯌꯦꯟꯊꯣꯛꯄꯤꯕ ꯀꯩ ꯈꯟꯗꯦꯕ ꯃꯣꯏꯒꯤ ꯄꯨꯈꯅꯥꯕꯗꯅꯦ
ꯎꯝ ꯃꯣꯏꯗꯤ ꯑꯗꯨꯝ ꯄꯨꯅꯕꯩ ꯍꯥꯟꯅ ꯈꯜꯂꯦ
ꯑꯗꯨꯅꯦ
ꯣꯡꯒꯦ ꯑꯩꯈꯣꯏꯗꯣ
ꯁꯨ ꯄꯤꯗꯦ ꯃꯤ ꯑꯃꯃꯝꯗꯤ ꯂꯧꯔꯕꯨꯗꯤꯤꯗꯣ ꯃꯤ ꯑꯃꯒꯤ ꯐꯥꯔ ꯄꯤꯅꯤ ꯃꯤ ꯑꯅꯤ ꯑꯍꯨꯝ ꯍꯥꯏꯖꯂꯨꯔꯗꯤꯀꯣ ꯑꯩ ꯃꯤ ꯑꯅꯤ ꯑꯍꯨꯝ ꯁꯨꯖꯜꯂꯛꯑꯗꯤ ꯄꯣꯠꯇꯣ ꯌꯥꯝ ꯂꯩꯗꯅ ꯑꯗ ꯆꯥꯃꯤꯟꯅꯗꯕ ꯌꯥꯕꯅꯤꯅ ꯐꯖꯅ ꯌꯥꯝꯅ ꯍꯥꯞꯀꯦ ꯈꯜꯂꯦꯕ ꯃꯥꯏ ꯄꯤꯕꯗꯣ ꯌꯥꯝꯃꯃꯦ ꯍꯦꯛꯇ ꯁꯨꯗꯅ ꯄꯤ ꯍꯥꯏꯕ
ꯑꯅꯤ ꯑꯅꯤꯈꯛꯇꯪ ꯑꯃꯨꯛ ꯄꯤꯅꯕ꯭ꯔꯣ ꯑꯅꯤ ꯑꯅꯤꯈꯛꯇꯪꯅꯤ ꯃꯣꯏ ꯄꯤ
ꯃꯍꯒꯨꯝꯗꯔꯤꯁꯨ ꯋꯥꯄꯅꯤ ꯁꯣꯝꯗꯗꯤ ꯄꯨꯟꯅ ꯂꯧꯁꯤꯜꯂꯦ ꯑꯗꯨꯒ ꯃꯁꯥ ꯃꯁꯥꯒꯤ ꯈꯔ ꯈꯔ ꯈꯥꯏꯗꯣꯛꯑ ꯆꯥꯅꯩꯕꯗ ꯍꯦꯛꯇ ꯌꯥꯍꯧꯗꯦꯕ ꯃꯍꯤꯒꯨꯝꯕꯗꯣ
ꯎꯝ
ꯑ ꯍꯩꯅꯒꯤꯗ
ꯌꯥꯎꯔꯤꯦ ꯌꯥꯎꯔꯤꯦ
ꯆꯥꯃꯤꯟꯅꯕ ꯅꯨꯄꯤꯗꯣ ꯑꯗꯨ ꯃꯥꯗꯤ ꯃꯍꯤꯁꯦ ꯌꯥꯝ ꯆꯥꯖꯩꯌꯦꯕ
ꯎꯝ
ꯅꯨꯡꯉꯥꯏꯇꯕꯅꯤꯅ ꯑꯩꯗꯤ ꯀꯌꯥ ꯆꯥꯖꯗ꯭ꯔꯕꯅꯤ ꯃꯥ ꯑꯩ ꯈꯜꯂꯦ ꯃꯤꯒꯤ ꯎꯕꯁ ꯃꯄꯪ ꯀꯌꯥ ꯀꯥꯗꯤ ꯃꯥ ꯃꯄꯪ ꯅꯨꯃꯤꯠꯇ ꯃꯥ ꯆꯥꯎ ꯆꯥꯎꯅ ꯀꯛꯄ ꯃꯇꯨꯡꯗꯅ ꯍꯩꯅꯗꯦꯕ
ꯎꯝ ꯃꯣꯏꯗꯤ ꯑꯗꯨꯒꯤꯁꯨ ꯑꯝꯇ ꯌꯦꯡꯕꯤꯗꯦꯗ ꯑꯗꯨꯝ ꯃꯣꯏ ꯃꯣꯏ ꯊꯣꯛꯄ ꯑꯗꯨꯝ ꯄꯤꯅꯩ ꯑꯗꯨꯒ ꯃꯣꯏ ꯄꯨꯅꯤꯡꯉꯒꯅ ꯑꯗꯨꯝ ꯄꯨꯈꯤꯕ ꯄꯩꯁꯥꯗꯤ ꯑꯗꯨꯝ ꯊꯧꯋ
ꯑꯩꯈꯣꯏꯒꯤ ꯂꯩꯃꯤꯟꯅꯕ ꯑꯃ ꯑꯃ ꯂꯩ ꯑꯃ ꯂꯩꯇꯦꯕ ꯍꯧꯖꯤꯛ
ꯎꯝ
ꯑꯥ ꯍꯧꯗꯤ ꯑꯃꯥ ꯗꯍꯤꯦ ꯍꯥꯏ
ꯎꯝ ꯑꯃ ꯁꯥꯏ ꯀꯛꯄꯤꯗꯣ ꯅꯠꯇ꯭ꯔꯣ ꯌꯦ ꯅꯦꯁꯦ ꯃꯥ ꯀꯌꯥꯝ ꯀꯨꯏꯔꯒꯦ ꯆꯠꯈꯤꯕ
ꯀꯨꯏꯔꯦ ꯍꯟꯗꯛꯀꯤ ꯁꯨꯇꯤ ꯊꯥꯕꯗꯣ ꯑꯩꯈꯣꯏꯒꯤ
ꯎꯝ
ꯅꯨꯃꯤꯠ ꯇꯔꯥꯃꯉꯥꯅꯤꯃꯨꯛꯇꯤ ꯊꯥꯕꯗꯣ
ꯎꯝ
ꯑꯗꯨ ꯆ ꯊ
ꯑꯣ ꯑꯗꯨꯗꯤꯤꯃ ꯑꯃ ꯑꯩꯈꯣꯏꯒꯤ ꯇꯧꯅꯤ ꯍꯥꯏꯕꯗꯣ ꯌꯦꯡꯅꯕ ꯂꯥꯛꯇꯣꯏꯔꯥ
ꯅꯠꯇꯦꯗ ꯃꯣꯏꯒꯤꯗꯤ ꯍꯧꯣꯡꯗꯣꯔꯦ ꯂꯥꯏꯔꯤꯛ ꯇꯝꯕ ꯑꯗꯨꯒꯤ
ꯌꯥ ꯇꯝꯗꯨꯕ ꯎꯝ ꯁꯤ ꯑꯗꯨꯝ ꯂꯩꯗ꯭ꯔꯥ ꯃꯥꯁꯨ
ꯃꯥꯗꯤ ꯃꯣꯏ ꯂꯩꯒꯅꯤ ꯃꯣꯏꯗꯤ ꯋꯥꯠꯂꯤꯌꯦ ꯇꯝꯒꯗꯧꯕ
ꯑ ꯍꯩ ꯑꯗꯨꯃꯥꯏꯅꯕꯨ ꯂꯩꯒꯗꯤ ꯑꯩꯈꯣꯏ ꯂꯩꯇꯕ ꯈ꯭ꯋꯥꯏ ꯑꯩꯈꯣꯏꯒꯨꯝꯕꯁꯤꯗꯤ ꯃꯊꯥ ꯁꯥꯥꯔ ꯐ ꯀꯄꯥꯏ ꯄꯔ ꯆꯠꯇꯔꯤ
ꯃꯣꯏꯗꯤ ꯋꯥꯠꯂꯤ ꯃꯣꯏꯗꯤ ꯑꯉꯥꯡꯅꯤ ꯑꯩꯈꯣꯏꯗꯒꯤꯗꯤꯀꯣ
ꯑꯣ ꯅꯣꯏꯗ ꯉꯉꯥꯡꯅꯦ
ꯎꯝ ꯍꯥꯏꯗꯤ ꯆꯍꯤꯕꯨꯗꯤ ꯃꯥꯟꯅꯕ ꯑꯗꯨꯒ ꯂꯥꯏꯔꯤꯛ ꯇꯝꯕꯒꯤꯗꯤ ꯇꯒꯤ ꯃꯥꯗ
ꯑꯥ
ꯅ ꯍꯂꯦ
ꯎꯝ ꯃꯈꯥꯅꯤꯅ ꯈꯔꯕꯨꯗꯤ ꯃꯣꯏꯗꯤ ꯋꯥꯠꯂꯝꯒꯅꯤ
ꯎꯝ ꯃꯣꯏ ꯋꯥꯔꯤ ꯆꯍꯤ ꯑꯃ ꯂꯩꯒꯗꯕꯅꯤ ꯃꯣꯏ
ꯀꯅꯦ ꯃꯣꯏꯗ ꯆꯍꯤ ꯑꯃ ꯇꯧꯕ ꯌꯥꯕ ꯄꯣꯠ ꯆꯩ ꯇꯧꯕ ꯑꯗꯨꯝ ꯌꯥꯔꯦ
ꯆꯍꯤ ꯑꯃ ꯂꯩꯗ ꯍꯥꯏꯅꯅꯦ ꯍꯦꯛꯇ ꯈꯪꯍꯧꯗꯦꯀꯣ ꯎ ꯆꯍꯤ ꯑꯃ ꯂꯩ ꯂꯩ ꯈꯅ ꯆꯍꯤ
ꯂ ꯏꯔꯗ
ꯎꯝ
ꯍꯣꯏ ꯀꯁꯦ ꯀꯌꯥꯃꯤꯦꯟꯇꯗꯗ
ꯎꯅꯦ
ꯆꯠꯂꯤꯔ ꯆꯠꯇ꯭ꯔꯤꯔꯥ ꯀꯣꯏꯕꯁꯨ ꯀꯣꯏꯕꯗꯤ ꯌꯥꯝ ꯆꯠꯅꯤꯡꯉꯦ ꯑꯗꯨꯗꯨꯒ ꯍꯧꯖꯤꯛꯇꯤ ꯑꯃꯨꯛꯀꯨ ꯊꯕꯛ ꯀꯩꯀꯥ ꯆꯤꯟꯅꯕꯒꯤ ꯀꯣꯏꯕꯁꯨ ꯆꯠꯄ ꯌꯥꯅꯗ꯭ꯔꯦꯗꯅ ꯑꯩꯈꯣꯏꯒꯤ ꯑꯩꯈꯣꯏ ꯏꯃꯥꯟꯅꯕꯤꯁꯤꯡꯗꯨꯁꯨ
ꯑ ꯅꯗꯤ ꯌꯥꯝ ꯑ ꯅꯗꯤ
ꯑꯗꯨꯅꯦ ꯑꯩꯗꯤ ꯌꯥꯝ ꯆꯠꯅꯤꯡꯉꯦ ꯑꯩꯗꯤ ꯑꯩꯗꯤ ꯃꯣꯏꯅ ꯀꯣꯏꯕ ꯆꯠꯁꯤ ꯍꯥꯏꯕꯗꯨꯅꯤ ꯂꯦꯝꯕꯝꯇ ꯊꯥꯗꯌꯦ ꯑꯩ ꯊꯕꯛ ꯆꯤꯜꯂꯁꯨ ꯑꯗꯨꯝ ꯆꯠꯁꯤ ꯍꯥꯏꯕ ꯍꯧꯖꯤꯛꯅ ꯑꯩꯅ ꯌꯥꯖ ꯇꯥꯔꯒꯁꯨ ꯃꯣꯏ ꯆꯤꯟꯕꯗꯣ ꯑꯗꯨꯗꯨꯅ ꯑꯗꯣ ꯌꯥꯗ꯭ꯔꯦꯕ ꯃꯣꯏ ꯆꯤꯜꯂꯕꯅꯤꯅ ꯄꯨꯕꯤꯅꯤꯡꯉꯥꯏ ꯃꯤꯗꯣ ꯀ ꯍꯧꯖꯤꯛ ꯑꯩꯉꯣꯟꯗ ꯂꯩꯇꯦꯅ
ꯑ
ꯑꯗꯨꯗꯨꯅ ꯃꯣꯏꯅ ꯄꯨꯕꯤꯗꯧꯅꯤꯅ
ꯍꯥꯏꯅꯤꯅꯗꯤꯣ ꯂꯥꯛꯅꯤ ꯂꯥꯛꯑꯣꯔꯤꯗꯣ ꯇꯝꯃꯣ ꯉꯝꯕ ꯅꯠꯇꯦ ꯍꯥꯏꯕ
ꯉꯝꯗꯦ ꯅ ꯅꯠꯇꯦ ꯑꯗꯨꯅ ꯑꯩꯗꯤ ꯌꯥꯔꯤꯉꯩꯗꯤ ꯃꯥꯡꯍꯟꯗ꯭ꯔꯦ ꯃꯣꯏꯅꯨꯛ ꯆꯠꯁꯨ ꯌꯥꯔꯗꯤ ꯌꯥꯔꯤꯉ ꯆꯠꯅꯕ ꯀꯗꯥꯏꯗ ꯆꯠꯍꯧꯁꯤꯒꯦꯅ ꯍꯣꯠꯅꯔꯦ ꯑꯩꯁ
ꯍꯛꯇ ꯀꯥꯡ ꯀꯣꯏꯔꯨ ꯆꯠꯂꯨ ꯀꯩꯅꯣ
ꯑꯩꯁꯨ ꯃꯣꯏꯗ ꯍꯥꯏꯔꯝꯕꯅꯤ ꯆꯠꯁꯤꯦꯅ ꯑꯗꯨ ꯃꯣꯏ ꯑꯇꯩꯗꯤ ꯌꯥꯗꯤ ꯌꯥꯅꯕꯀꯣ ꯑꯗꯣ ꯒꯥꯔꯤꯗꯨꯃꯨꯛ ꯐꯔꯛ ꯇꯥꯅꯕ ꯂꯥꯏꯔꯤ ꯈꯔ ꯇꯥꯟꯅꯕꯒꯤ ꯍꯥꯏꯗꯤ ꯍꯥꯏꯅꯔꯤ ꯍꯧꯖꯤꯛꯇꯅ ꯃꯤꯁꯤꯡꯗꯣ ꯍꯥꯏꯗꯤ ꯈꯔ ꯈꯣꯝꯖꯤꯜꯂꯒꯀꯣ ꯑꯩꯈꯣꯏ ꯅꯨꯄꯤꯁꯤꯡ ꯅꯨꯄꯤꯁꯤꯡꯒ ꯃꯥꯟꯅꯅ ꯒꯥꯔꯤ ꯃꯁꯤꯡꯗꯣ ꯃꯆꯥꯗꯨꯗꯤ ꯑꯃꯨꯛꯀꯥꯎ ꯃꯥꯟꯅꯗ ꯌꯥꯔꯣꯏꯗꯅ ꯑꯆꯧꯕ ꯑꯣꯏꯗꯤꯧ ꯐꯕ ꯑꯆꯧꯕ ꯑꯣꯏꯗꯤ ꯑꯃꯨꯛ ꯀꯉꯨꯛ ꯒꯥꯔꯤ ꯌꯥꯝ ꯆꯤꯟꯗꯣꯏꯕ ꯑꯗꯨꯅ ꯑꯆꯧꯕꯗꯨꯗꯤ ꯆꯠꯅꯤꯡꯗꯕ ꯃꯆꯥꯅ ꯈꯔ ꯐꯅꯤꯕ ꯑꯗꯨ ꯍꯥꯏꯔꯗꯤ
ꯍꯥꯏ ꯑ ꯊꯕꯩ ꯍꯥꯏꯔ ꯇꯅꯦꯩ
ꯃꯇꯝꯗꯗꯤ ꯑꯃꯨꯛ ꯑꯆꯧꯕꯁꯤꯡꯗꯤ ꯑꯗꯨꯝ ꯌꯥꯝ ꯊꯠꯅꯕꯅꯤꯅ ꯊꯠꯂꯦꯕ ꯌꯥꯝꯅ ꯆꯤꯡꯁꯨ ꯆꯤꯡꯕꯅꯤꯅ
ꯎꯝ
ꯑꯗꯨꯗꯒꯤ ꯊꯠꯀꯅꯤꯅ ꯇꯜꯂꯕ ꯑꯆꯧꯕꯗꯨꯗꯗꯤ ꯍꯥꯏꯗꯤ ꯍꯥꯏꯅꯤꯡꯗ꯭ꯔꯦꯗꯨ ꯑꯩꯈꯣꯏꯅ ꯃꯆꯥ ꯂꯩꯕ ꯃꯤꯗꯕꯨꯗꯤ ꯍꯥꯏꯗꯦ ꯃꯍꯟꯗ ꯍꯧꯖꯤꯛꯀꯥꯟ ꯌꯥꯝꯅ ꯑꯩꯈꯣꯏꯒꯤ ꯄꯔꯥꯁꯦ ꯈꯔ ꯀꯜꯂꯦꯕ
ꯎꯝ
ꯑꯗꯨꯅ ꯀꯟꯕꯒꯤ ꯃꯣꯏ ꯀꯟꯅ ꯊꯕꯛꯇꯣ ꯆꯤꯟꯅꯕꯒꯤ ꯀꯔꯤꯝꯁꯨ ꯍꯥꯏꯕ ꯉꯝꯗ꯭ꯔꯕ ꯏꯁꯤꯡ ꯑꯃ ꯆꯥꯎꯅ ꯂꯩꯕꯗꯣ ꯑꯩꯈꯣꯏꯒꯤ ꯑꯄꯥꯛꯄꯗꯣ ꯑ ꯃꯤ ꯑꯗꯨꯝ ꯂꯦꯛꯅꯩꯗꯅ ꯑꯗꯨꯗꯁꯨ ꯑꯩꯈꯣꯏ ꯆꯠꯁꯤ ꯍꯥꯏꯅꯕꯅꯤ ꯑꯗꯨꯒ ꯍꯥꯏꯅ ꯍꯦꯛ ꯂꯣꯏꯕꯒ ꯊꯕꯛ ꯀꯩꯀꯥ ꯂꯣꯏꯅꯃꯛ ꯆꯤꯟꯅꯔꯛꯑꯦ ꯑꯗꯨ ꯆꯤꯟꯅꯔꯒ ꯑꯗꯨꯝ ꯂꯣꯏꯅ ꯀꯩꯅꯣ ꯕꯨꯗꯤ ꯑꯩꯈꯣꯏ ꯀꯃꯥꯏ ꯀꯃꯥꯏ ꯆꯠꯁꯤꯒꯦ ꯃꯤ ꯀꯌꯥ ꯆꯠꯁꯤꯒꯦ ꯍꯥꯏꯗꯤ ꯀꯅꯥ ꯀꯅꯥ ꯆꯠꯁꯤꯒꯦ ꯀ ꯍꯥꯏꯅꯗꯦ ꯍꯥꯏꯅꯔꯝꯅꯦꯕ
ꯎꯝ
ꯑꯗꯣ ꯍꯥꯏꯔꯕ ꯃꯇꯨꯡꯗꯗꯤ ꯑꯗꯨꯝ ꯑꯩꯈꯣꯏꯒꯤ ꯇꯥꯛꯄꯤ ꯇꯝꯕꯤꯔꯤꯕꯁꯤꯡꯁꯤꯗ ꯂꯣꯏꯅꯃꯛ ꯊꯕꯛꯇꯨ ꯍꯦꯟꯅ ꯍꯥꯞꯆꯤꯜꯂꯛꯑꯦ
ꯎꯝ
ꯇ ꯂꯣꯏꯈꯔꯦ ꯑꯗꯨꯝ ꯇꯨꯃꯤꯟ ꯇꯨꯃꯤꯟ ꯂꯩꯅꯈ꯭ꯔꯦ ꯑꯁꯤꯒꯤꯒꯤꯁꯤ ꯂꯣꯏꯔꯁꯨ ꯁꯤꯅ ꯍꯥꯏꯅꯔꯝꯃꯤ
ꯀꯥꯟꯗ ꯇ ꯀꯌꯥ ꯄꯅꯦ ꯍꯥꯏꯔ ꯀ ꯍꯥꯔꯅꯤ ꯍꯖꯗꯤꯗ
ꯑꯗꯨꯅꯦ ꯑꯩꯁꯨ ꯐꯖꯅ ꯒ꯭ꯌꯥꯟ ꯇꯥꯗ꯭ꯔꯦꯕ ꯃꯣꯏꯗꯣ ꯑꯃꯨꯛꯁꯨ
ꯊꯦꯡ ꯇꯩ ꯍꯥꯏꯌꯦꯕ ꯃꯃꯥꯡ ꯃꯃꯥꯡꯒ ꯌꯦꯡꯉ
ꯍꯡꯗ ꯍꯥꯏꯔꯣ ꯍꯟꯗꯛ
ꯎꯝ
ꯎꯝ ꯀꯩ ꯀꯩꯅꯣ ꯋꯥꯍꯪ ꯄꯥꯍꯪꯒ ꯌꯥꯝ ꯇꯧꯕꯅꯤꯅꯦ ꯃꯤ ꯑꯇꯣꯞꯄ ꯂꯥꯛꯑ ꯂꯥꯛꯑꯒ ꯑꯗꯨꯒꯤ ꯃꯇꯝꯗꯗꯤ ꯋꯥꯥꯡ ꯄꯃꯦ ꯀꯃꯥꯏ ꯀꯃꯥꯏ ꯇꯧꯏ ꯈꯣꯠꯂꯤ ꯀꯥꯏꯅ ꯍꯪꯅꯃꯤ
ꯁꯤꯗ ꯑꯃꯨꯛꯇ ꯌꯥꯎꯗ꯭ꯔꯤꯌꯦ
ꯌꯥꯎꯗ꯭ꯔꯦ ꯍꯥꯏꯔ ꯅꯣꯏ ꯑꯥꯗꯗꯤ ꯇꯧꯕ꯭ꯔꯣ
ꯑ ꯑ ꯊꯗꯤ ꯇꯝ ꯌꯥꯕꯣ ꯇꯕ ꯁꯏꯗꯗꯤ ꯑꯣꯗ ꯌꯥ
ꯎꯝ